ꯑꯣꯂꯦ ꯁꯥꯕꯤ ꯂꯩꯁꯥꯕꯤ
ꯀꯩꯅꯣ ꯇꯥꯗꯅꯦ
ꯆꯥꯗꯕ꯭ꯔꯥ
ꯍꯜꯂꯣ ꯑꯣ ꯇꯥꯔꯦ ꯇꯥꯔꯦ ꯍꯥꯏꯕꯤꯔꯣ ꯍꯥꯏꯕꯤꯔꯣ ꯇꯔꯦ
ꯁꯦꯡꯅ ꯇꯥꯔꯕ ꯑꯁ ꯀꯥꯏꯗꯤ ꯂꯩꯁꯥꯕꯤ ꯂꯩꯁꯥꯕꯤ ꯀꯥꯎꯁꯨ ꯇꯥꯕꯤꯗ꯭ꯔꯦ ꯕꯤꯠ ꯂꯩꯇꯦꯗ
ꯇꯥꯔꯦ ꯇꯥꯔꯦ
ꯄꯖꯥꯎꯅ
ꯀꯩꯁꯨ ꯇꯧꯗꯦꯗ ꯐꯣꯟ ꯌꯦꯡꯂꯒ ꯑꯗꯨꯝ ꯐꯝꯂꯒ ꯂꯩꯕꯅꯤ ꯅꯪꯗꯤ
ꯑꯩꯗꯤ ꯆꯥꯛ ꯆꯠꯇꯣꯛꯔꯒ ꯋꯥꯛꯀꯤꯡꯅꯦ
ꯋꯀꯤꯡ ꯆꯠꯄ ꯃꯥꯜꯂꯦꯅꯦ
ꯋꯥꯀꯤꯡ ꯆꯠ ꯄꯥꯔꯗ ꯑꯩꯈꯣꯏ ꯋꯥꯋꯥꯛꯀꯤꯡ ꯆꯠꯄꯒꯤꯅꯦ ꯋꯥꯛꯀꯤꯡ ꯆꯠꯄ ꯍꯥꯏꯔꯒ ꯑꯩꯈꯣꯏ ꯂꯩꯕꯒꯤ ꯖꯒꯥ ꯃꯇꯦꯛ ꯈꯛꯇꯅꯤꯅꯦ ꯌꯥꯝ ꯁꯥꯡ ꯐ ꯆꯥꯛ ꯆꯥꯃꯟꯗꯅ ꯌꯥꯗ꯭ꯔꯦ ꯄꯨꯛꯁꯦ ꯋꯥꯏꯕꯀꯣ ꯑꯗꯒꯤ ꯈꯔ ꯆꯝꯅꯕ ꯀꯩ ꯍꯥꯏꯁꯤꯔꯥ ꯄꯨꯛꯁꯦ
ꯅꯣꯢꯗꯤ ꯆꯥꯛ ꯌꯥꯝ ꯀꯩꯅꯣ ꯉꯟꯅ ꯆꯥꯔꯝꯃꯤꯅ
ꯎꯝ ꯉꯟꯗ
ꯑꯩꯈꯣꯏꯗꯤ ꯊꯣꯡꯕ ꯐꯥꯎ ꯍꯥꯎ ꯇꯔꯤꯅ
ꯑꯦ ꯀꯩꯌꯥ ꯊꯣꯡꯗꯣꯏꯅꯣ ꯊꯣꯡꯕ
ꯀꯪ ꯏꯅꯥꯎ ꯅꯨꯄꯤ ꯏꯅꯥꯎꯅꯨꯄꯤ ꯊꯣꯡꯗꯣꯏꯅꯦ ꯑꯩꯗꯤ ꯊꯣꯡꯉꯣ ꯑꯩꯗꯤ ꯗꯨꯀꯥꯟꯗ ꯂꯩꯌꯦ
ꯗꯨꯀꯥꯟꯗ ꯂꯩꯔꯤꯕꯣ
ꯎꯝ ꯗꯨꯀꯥꯟꯗꯤ ꯈꯣꯏ ꯄꯨꯡ ꯄꯨꯡ ꯄꯟ ꯑꯗꯨ ꯑꯣꯏ ꯗꯥꯂꯣꯜꯂꯅꯤ
ꯑꯣ ꯅꯪ ꯉꯁꯥꯏ ꯄꯨꯡ ꯑꯍꯨꯝ ꯃꯈꯥꯏꯋꯥꯏ ꯂꯣꯏꯅꯦ ꯍꯥꯏꯕꯗꯣ
ꯍꯣꯏ ꯑꯗꯣ ꯉꯁꯤ ꯏꯃꯥꯟꯅꯕꯤꯗꯣ ꯃꯥ ꯀ꯭ꯂꯥꯁ ꯆꯠꯇꯦꯕ ꯃꯥꯁꯨ ꯁꯨꯇꯤ ꯂꯧꯋꯦꯕꯥ ꯑꯩꯁꯨ ꯁꯨꯇꯤ ꯑꯗꯨꯝ ꯍꯣꯡꯗꯦ
ꯑꯣ ꯄꯨꯡ ꯅꯤꯄꯜ ꯐꯥꯎ ꯑꯁ ꯋꯥꯔꯕꯣ
ꯕꯄꯗꯤ ꯋꯥꯗꯗ
ꯋꯥꯗꯦ
ꯋꯥꯗ ꯄꯨꯜꯂꯒ ꯐꯝꯃꯒ
ꯎꯝ ꯁꯨꯗꯤ ꯅꯨꯡꯉꯥꯏꯌꯦꯅ ꯐꯝ ꯑꯄꯥꯝꯕ ꯐꯣꯟ ꯑꯗꯨꯝ ꯌꯦꯡꯕ
ꯍꯣꯏ ꯃꯔꯥꯛ ꯃꯔꯥꯛꯛꯇ ꯂꯨꯗꯗꯨ ꯆꯪꯉꯦ ꯂꯨꯗꯗꯨ ꯁꯥꯥꯟꯅꯔꯦ
ꯂꯨꯗꯨ ꯁꯥꯟꯅꯅꯤꯒ ꯑꯗꯨꯝ ꯁꯥꯟꯅꯕ ꯑꯗꯒꯤ ꯃꯦꯁꯤꯒꯤ ꯕꯣꯜ ꯌꯦꯡꯅꯤꯡꯉꯒꯅ ꯍꯥꯏ ꯂꯥꯏꯠ ꯑꯗꯨꯝ ꯌꯦꯡꯕ ꯅꯠꯇ꯭ꯔꯣ
ꯑꯁ ꯐꯦꯁꯕꯨꯛꯛꯇ ꯆꯪꯅ ꯊꯤꯒꯦ ꯃꯦꯁꯤꯒ ꯔꯣꯅꯥꯜꯗꯣꯒ ꯕꯤꯗꯤꯑꯣ ꯉꯥꯛꯇ
ꯅꯪꯗꯤ ꯀꯅꯥꯗ ꯁꯞꯄꯣꯔꯠ ꯇꯧꯏꯤꯅꯣ ꯃꯤꯁꯤꯔꯥ ꯔꯣꯅꯥꯜꯗꯣꯔ ꯀꯅꯥꯅꯣ ꯀꯅꯥꯅꯤ ꯍꯦꯜꯂꯤ ꯍꯥꯏꯕ ꯃꯦꯁꯤꯒ ꯔꯣꯅꯥꯜꯗꯣꯒ
ꯑꯗꯨꯅꯦ ꯅꯪ ꯀꯅꯥ ꯍꯦꯟꯅ ꯄꯥꯝꯒꯦ
ꯑꯦ ꯑꯩꯗꯤ ꯔꯣꯅꯥꯜꯗꯣ ꯄꯥꯝꯃꯤꯍꯦꯅ
ꯅꯗꯝ ꯐꯝꯃꯦ
ꯄ꯭ꯔꯣꯅꯥꯗꯣ ꯄꯥꯝꯃꯦ ꯃꯤꯁꯤꯡꯁꯨ ꯄꯥꯝ ꯄꯥꯝꯗꯤꯦ ꯊꯃꯣꯏꯗ ꯆꯪꯕ ꯌꯥꯅꯤꯦ
ꯑꯩꯗꯤ ꯃꯦꯁꯤꯅꯦ ꯑꯗꯨ ꯗꯤ ꯑꯗꯨꯗꯤ ꯈꯪꯉꯦ ꯅꯪꯗꯤ ꯃꯁꯛ ꯃꯁꯛꯇ ꯑꯣꯏꯅ ꯃꯁꯛꯇ ꯑꯣꯏꯅ ꯆꯠꯊ꯭ꯔꯑꯦꯕ ꯅꯪ
ꯁꯨ ꯈꯪꯗꯦ ꯃꯤꯁꯤꯕꯨꯗꯤ ꯁꯨ ꯄꯝ ꯄꯥꯝꯗꯦ ꯀꯩꯅꯣ ꯈꯪꯗꯦ ꯅꯨꯡꯁꯤꯕ ꯃꯁꯇꯣ
ꯄ꯭ꯂꯦ ꯑꯣꯏꯅ ꯑꯗꯨꯝ ꯌꯦꯡꯅꯤꯡꯉꯦ ꯑꯩꯗꯤ
ꯑꯦ ꯃꯤꯁꯤꯗꯤ ꯄ꯭ꯂꯦ ꯐꯖꯗꯦ ꯃꯤꯁꯤꯗꯒꯤꯗꯤ ꯅꯦꯃꯔꯅ ꯍꯦꯟꯅ ꯐꯖꯩ ꯃꯥꯒꯤ ꯀꯩꯅꯣ ꯂꯤꯗꯣ
ꯂꯣꯏꯅ ꯐꯖꯩ ꯑꯗ ꯑꯩꯗꯤ ꯄꯥꯝꯝꯕꯗꯤ ꯃꯦꯠꯁꯤ ꯃꯦ
ꯃꯦꯁꯤꯁꯨ ꯄꯥꯝ ꯄꯥꯝꯗꯦ ꯄꯦꯅꯥꯜꯇꯤ ꯐꯥ ꯆꯪꯕ ꯉꯝꯗꯕ ꯃꯤꯦꯁꯤ ꯆꯤꯗꯥ ꯐ꯭ꯔꯤꯒꯣ ꯗꯐꯥ ꯑꯣꯏ
ꯑꯗꯨ ꯑꯣꯏꯔꯁꯨ ꯉꯝꯃꯗꯤ ꯌꯥꯔꯦ ꯀꯩꯅꯣ
ꯎ ꯌꯥꯝ ꯅꯨꯡꯁꯤꯖꯦ ꯑꯩꯗꯤ ꯇꯔꯤꯌꯦ
ꯌꯥꯝ ꯅꯨꯡꯁꯤꯗꯦ ꯀꯥꯏꯔ
ꯍꯣꯔꯦꯟꯗꯤ ꯔꯣꯅꯥꯜꯗꯣꯒꯤ ꯌꯦꯡꯕ ꯇꯦꯟ ꯊꯥꯔꯇꯤ ꯇꯦ
ꯆꯃꯥꯏ ꯅꯪ ꯌꯦꯡꯉꯗꯣꯏꯔꯣ
ꯌꯦꯡꯗ꯭ꯔꯗꯤ ꯑꯩꯒꯤ ꯍꯤꯔꯣꯅꯦ
ꯈꯦꯔꯣ ꯍꯧꯅꯤꯒ ꯍꯥꯏꯅ ꯆꯩꯖꯥ ꯑ ꯑꯩꯗꯤ ꯌꯦꯡꯉꯔꯦ ꯀꯩꯅꯣꯀ ꯄꯣꯇꯨꯒꯜ ꯄꯣꯔꯇꯨꯒꯜꯒ ꯀꯅꯥ ꯀꯅꯥꯅꯣ
ꯀꯥꯒꯦ ꯃꯃꯤ
ꯁꯟꯗꯕ ꯏ ꯑꯁ ꯉꯝꯗꯧ ꯃꯥꯟꯗꯦꯅ ꯌꯥꯗꯦꯅꯦ
ꯉꯒꯦꯔꯉ ꯉ ꯂꯣꯏꯔꯀꯪꯒ
ꯉꯝꯃꯣꯏ ꯉꯝꯃꯣꯏ ꯗꯣꯅꯦꯜꯗꯨꯣꯒꯤ ꯑꯩ ꯋꯥꯔꯜ ꯀꯞ ꯈꯨꯗꯤꯡ ꯌꯦꯡꯕꯁꯦ ꯃꯥ ꯗꯥꯎ ꯑꯗꯨꯝ ꯌꯥꯗꯕꯅꯦ
ꯃꯥꯒꯤ ꯊ ꯃꯦ ꯅꯅꯦ ꯃꯉꯣꯟꯗ ꯄꯁꯨ ꯄꯄꯤ ꯄꯤꯗꯦꯕ
ꯕꯣꯁꯦ ꯀꯌꯥ ꯊꯦꯡꯗꯅꯦ ꯑꯍꯥꯟꯕ ꯂꯩꯁꯨꯒ ꯑꯗꯨꯕꯨꯗꯤ ꯑꯩ ꯑꯩꯁꯨ ꯌꯦ ꯑ ꯑꯍꯥꯟꯕ ꯁꯥꯟꯅꯕꯗꯣ ꯑꯩꯁꯨ ꯌꯦꯡꯉꯦꯕ
ꯉꯁꯤꯁꯨ ꯌꯦꯡꯉꯨ ꯐꯖꯕ꯭ꯔꯥ ꯐꯖꯗꯕ꯭ꯔꯥ ꯌꯦꯡꯉꯣ ꯌꯦꯡꯗꯕ ꯌꯥꯔꯣꯏꯌꯦ ꯀꯗꯦꯕꯅꯤꯌꯦ ꯌꯦꯉꯣ ꯃꯤꯁꯤꯒꯤ ꯈꯛ ꯌꯦꯡꯕ ꯌꯥꯔꯣꯏ ꯃꯤꯁꯤꯁꯨ ꯑꯩ ꯌꯦꯡꯕꯅꯦ ꯃꯣꯔꯅꯤꯡꯗ
ꯌꯦꯡꯉꯣꯏꯕ ꯌꯦꯡꯣꯏꯕ ꯑꯩ ꯌꯦꯡꯕ ꯁꯪꯉꯣꯏꯕ ꯏꯕꯥꯅꯤꯒꯤ ꯁꯔꯨꯛꯅꯪ ꯑꯗꯨꯝ ꯌꯦꯡꯈ꯭ꯔꯣꯀꯣ
ꯀꯩ ꯊꯕꯛ ꯂꯩꯒꯦꯅꯦ ꯅꯪ ꯑꯍꯤꯡꯗ ꯅꯨꯡꯗꯥꯡꯒ
ꯔꯦꯟꯔꯣ ꯎ ꯈꯥꯏꯗꯕ
ꯁꯤꯁ ꯕꯣꯔ ꯌꯦꯡꯗ꯭ꯔꯗꯤ ꯀꯔꯤ ꯌꯦꯡꯗꯕꯅꯣ ꯇꯨꯝꯗꯣꯏꯔꯥ
ꯇꯨꯝꯗ‌ꯦꯅꯤ ꯇꯨꯝꯉ ꯎ ꯈꯥꯏꯗꯣꯏꯅꯤ
ꯆꯠꯂꯣ ꯌꯥꯔꯦ ꯇꯨꯡꯗꯣꯏ ꯁꯔꯨꯛꯄꯨꯗꯤ ꯈꯔ ꯈꯔ ꯌꯦꯡ ꯀꯩꯅꯣ ꯐꯖꯕꯅꯦ ꯔꯣꯅꯥꯜꯗꯣꯁꯨ ꯆꯤꯡꯒꯜꯂꯣ
ꯕꯣꯜꯒ ꯈꯥꯔ ꯈꯔ ꯌꯦꯡꯉꯨꯔꯣꯏ ꯏꯕꯥꯅꯤꯒꯤ ꯁꯔꯨꯛ ꯅꯪ ꯌꯦꯡꯈ꯭ꯔꯕ ꯅꯪ ꯕꯣꯏ ꯌꯦꯡꯕꯗ ꯂꯥꯎꯕ꯭ꯔꯣ
ꯏꯊꯟꯗ ꯌꯦꯡꯕ ꯌꯥꯗꯦꯕ
ꯑꯩ ꯄꯣꯛꯎꯔꯗꯤ ꯅꯪꯅ ꯁꯥꯎꯗꯣꯏꯅꯦ ꯈꯪꯉꯦ
ꯍꯣꯏꯅꯦ ꯏꯕꯥꯅꯤꯒꯤꯁꯨꯔ ꯌꯦꯡꯈ꯭ꯔꯣ ꯑꯩ ꯑꯩꯗꯤ ꯌꯦꯡꯉꯣ ꯍꯥꯏ ꯂꯥꯏꯠ ꯑꯣꯏꯅ ꯌꯦꯡꯉꯒꯦ
ꯌꯦꯡꯉꯨ ꯌꯦꯡꯗꯕ ꯌꯥꯗꯦ
ꯌꯦꯡꯗꯤ ꯌꯦꯡꯅꯤꯡꯉꯦꯕꯀꯣ ꯑꯩ ꯌꯦꯡꯕ ꯁꯪꯉꯔꯣꯏ ꯍꯣꯔꯦꯟ
ꯀꯩ ꯊꯕꯛ ꯂꯩꯒꯦ ꯍꯥꯏꯕ
ꯇꯨꯡꯗꯤꯟꯅ
ꯑꯦ ꯇꯨꯝꯕ ꯀꯛꯕꯣ ꯁꯤꯕꯨ ꯊꯕꯥꯛꯂꯣꯅꯦ
ꯑꯦ ꯑꯩꯈꯣꯏꯗꯤ ꯇꯨꯝꯕꯩ ꯊꯕꯛꯅꯦ ꯅꯪ ꯈꯪꯗꯩ ꯇꯧꯔꯤꯅꯦ ꯑꯩ ꯍ ꯍꯣꯏꯗꯤꯅꯦ ꯇꯨꯝꯅꯗꯤ ꯌꯥꯟꯗꯦꯕ ꯄꯨꯡ ꯑꯃ ꯃꯈꯥꯏꯇ
ꯌꯦ ꯀꯅ ꯑꯃꯨꯛ
ꯄꯨꯡ ꯑꯃ ꯃꯈꯥꯏ ꯑꯃꯨꯛꯀ ꯇꯨꯅꯦꯅꯤꯅ ꯄꯨꯡ ꯑꯅꯤꯗ ꯐꯣꯟ ꯇꯧꯔꯛꯎꯔꯣ
ꯅꯠꯇꯦ ꯕꯣꯜ ꯌꯦꯡꯅꯤꯉꯥꯏꯔꯣ
ꯃꯣꯏ ꯕꯣꯜꯁꯨ ꯌꯦꯡꯒꯅꯤ ꯊꯕꯛꯁꯨ ꯇꯧꯒꯅꯤ
ꯄꯨꯡ ꯑꯃꯗ
ꯑꯃ ꯃꯈꯥꯏ ꯑꯃ ꯃꯈꯥꯏꯗ ꯑꯃ ꯃꯈꯥꯏꯗ ꯍꯧꯒꯠꯂꯅꯤꯀꯣ ꯑꯃ ꯃꯈꯥꯏꯗ ꯍꯧꯒꯠꯂꯅꯤ ꯄꯨꯡ ꯑꯅꯤꯒꯤ ꯊꯕꯛ ꯍꯧꯗꯣꯏꯅꯦ
ꯌꯥꯝ ꯐꯔꯛ ꯇꯥ ꯍꯦ ꯁꯤꯗꯤ
ꯑꯗꯨꯒꯤꯅꯦ ꯐꯔꯛ ꯇꯥꯕꯒꯤꯅꯦ ꯑꯩꯗꯤ ꯀꯩꯅꯣ ꯇꯧꯋꯦꯕ ꯍꯣꯔꯦꯟ ꯌꯦꯡꯅꯤꯡꯉꯁꯨ ꯌꯦꯡꯉꯔꯣꯏꯕ
ꯄꯨꯡ ꯑꯃꯗꯁꯨ ꯍꯧꯒꯠ ꯍꯧꯒꯠꯂꯒ ꯋꯥꯛꯀꯤꯡ ꯆꯠꯂꯣ ꯑꯃꯨꯛ
ꯄꯨꯡ ꯑꯃꯗꯤ ꯄꯨꯡ ꯑꯃ ꯉꯜꯂ ꯄ ꯑꯃ ꯃꯈꯥꯏ ꯍꯧꯒꯠꯇꯣꯏꯅꯦ ꯃꯦꯀꯞ ꯊꯣꯛꯇꯦꯕ ꯊꯥꯖꯗ꯭ꯔꯦꯒ ꯍꯣꯔꯦꯟ ꯄꯨꯡ ꯑꯅꯤꯗ ꯐꯣꯟ ꯇꯧꯔꯛꯀꯦꯀꯣ
ꯇꯧꯔꯛꯎꯅꯦ ꯊꯥꯖꯗꯦꯅꯦ ꯀꯔꯤ ꯊꯕꯛ ꯑꯣꯏꯗꯣꯏꯅꯣ ꯈꯪꯒꯦ ꯄꯨꯡ ꯑꯃꯗ ꯍꯧꯒꯗꯦ ꯁ ꯄꯤꯔꯛꯎꯅꯦ ꯀ ꯊꯕꯛ ꯂꯩꯕꯅꯣꯕ ꯅꯪ ꯄꯨꯡ ꯑꯃ ꯄꯨꯡ ꯑꯅꯤꯗ
ꯄꯨꯡ ꯑꯅꯤꯗ
ꯉꯟꯅ ꯇꯨꯝꯂꯒ ꯉꯟꯅ ꯍꯧꯒꯠꯂꯒ ꯏ ꯁꯨꯒꯔ ꯐ꯭ꯔꯤ ꯑ ꯃꯆꯥ ꯑꯃ ꯂꯩ ꯃꯤ ꯂꯥꯏ ꯆꯦꯔꯗ ꯑꯦꯆ
ꯊꯥ ꯊꯥ ꯊꯕ ꯊꯥꯕꯨꯡꯇꯣꯟ ꯃꯆꯥ ꯃꯔꯥꯝ ꯄꯨꯕꯤꯒꯦ ꯄꯨꯕꯤꯁꯅꯝ ꯅꯝꯕꯤꯒꯦ ꯍꯩꯕꯣꯡ ꯁꯔꯣꯡ ꯑꯃꯠꯇ
ꯊꯥꯗꯕꯤꯔꯛꯎꯕ
ꯍ ꯊ ꯊꯥꯕꯨꯨꯡꯗꯣ ꯃꯆꯥ ꯃꯔꯔꯥꯝ ꯄꯣꯄꯤꯒꯦ ꯄꯣꯕꯤ ꯁꯅꯝ ꯂꯝꯕꯤꯒꯦ ꯑꯩꯔꯣ
ꯎꯝ
ꯍꯧꯖꯤꯛ ꯑꯩꯈꯣꯏ ꯃꯤ ꯂꯩꯌꯦ ꯑꯩꯈꯣꯏ ꯃꯤ ꯃꯤ ꯌꯥꯝ ꯂꯩꯌꯦ ꯍꯧꯖꯤꯛꯇꯤ ꯏꯊꯟꯗꯅꯦꯗ ꯋꯥꯛꯀꯤꯡ ꯍꯣꯏ ꯃꯇꯦ ꯈꯛꯇꯅꯤꯗ ꯍꯣꯏ ꯅꯨꯡꯉꯥꯏꯌꯦ
ꯏ ꯅꯨꯡꯉꯥꯏꯔꯣꯏꯗ
ꯁꯤ ꯋꯥꯔꯤ ꯁꯥꯔ ꯁꯥꯔ ꯑꯗꯨꯃꯥꯏꯅ ꯌꯥꯝ ꯂꯥꯞꯅ ꯆꯠꯇꯌꯦ ꯃꯤꯠ ꯇꯔꯇ ꯌꯥꯡꯈꯩꯃꯨꯛꯀꯤ ꯆꯥꯡꯗ ꯑꯃꯨꯛ ꯆꯠꯂꯒ ꯑꯃꯨꯛ ꯍꯜꯂꯛꯄ ꯑꯃꯨꯛ ꯆꯠꯂꯒ ꯍꯜꯂꯛꯄ ꯑꯗꯨꯃꯥꯏꯅ ꯇꯧꯕꯅꯦ ꯄꯨꯡꯅꯤꯄꯥꯟꯗ ꯂꯣꯟꯗꯤꯕꯥ
ꯍꯥꯥ
ꯄꯨꯡ ꯅꯤꯄꯥꯟꯗ ꯂꯣꯟꯗꯦ ꯋꯥ ꯑꯌꯨ ꯁꯠ ꯑꯌꯨꯛꯇꯇꯩ ꯁꯠ ꯆꯄ ꯑꯗꯨꯅ ꯄꯨꯡ ꯀꯌꯥꯗ ꯄꯨꯡ ꯃꯥꯄꯜ ꯄꯨꯡ ꯇꯔꯥ
ꯄꯨꯜ ꯇꯔꯦ
ꯑꯦ ꯉꯜꯂꯤꯀꯣ ꯆꯥꯛ ꯆꯥꯛ ꯆꯠꯇꯣꯛꯒ ꯆꯠꯂꯤꯔ ꯅꯠꯇ꯭ꯔꯒ ꯆꯥꯛ ꯄꯨꯏꯔꯣ ꯇꯤꯐꯤꯟꯗ
ꯆꯠ ꯆꯗꯕꯤꯗ ꯍꯣꯒꯂꯒ ꯆꯄꯦꯗꯕꯅ ꯁꯤꯛꯁ ꯊꯔꯇꯤꯗ ꯍꯒ ꯂꯦ ꯄꯨꯡ ꯇꯔꯨꯛ ꯃꯈꯥꯗ ꯍꯧꯒꯠꯂꯦ ꯑꯗꯨꯒ ꯇꯔꯦꯠ ꯗꯨꯀꯥꯟ ꯍꯥꯡꯉꯦ ꯆꯥꯛ ꯆꯥꯗ꯭ꯔꯦ ꯏꯃꯥꯟꯅꯕꯤ ꯆꯥꯛ ꯏꯃꯥꯟꯅꯕꯤ ꯊꯤꯜꯂꯧꯗꯣꯏꯕ ꯑꯩꯉꯣꯟꯗ
ꯅꯃꯥꯟꯕꯤꯒ ꯅꯃꯥꯟ ꯅꯃꯥꯟꯅꯕꯤꯒ ꯂꯩꯃꯤꯟꯅꯩꯔꯣ ꯑ
ꯂꯩꯃꯤꯟꯅꯩ
ꯅꯃꯥꯟꯅꯕꯤꯅ ꯀꯩ ꯀ꯭ꯂꯥꯁ ꯌꯥꯒꯅꯣ ꯇꯝꯃꯤꯅꯣꯕ
ꯀꯩꯅꯣ ꯄ꯭ꯔꯥꯏꯃꯔꯤꯒꯤ ꯆꯦꯔꯤ ꯇꯣ ꯎꯖꯒꯤꯗꯣ
ꯍꯣꯏ ꯍꯣꯏ ꯌꯥꯝ ꯐꯩꯅꯦ
ꯒꯨꯨꯏꯗꯣ ꯒꯨꯏꯗꯣ ꯉꯁꯥꯏ ꯂꯨꯗꯨ ꯁꯥꯟꯅꯕꯗ ꯃꯥ ꯀꯩꯅꯣ ꯑꯣꯏꯔ ꯐꯖꯅ ꯁꯤ ꯗꯔꯥꯕꯟ
ꯑꯣ ꯒꯨꯏ ꯒꯨꯏꯁꯨ ꯀꯩꯅꯣꯅꯤꯅꯦ ꯅꯣꯏ ꯍꯥꯡꯉꯣꯏ ꯍꯥꯡꯉꯣꯏ ꯆꯣ ꯆꯣꯡ ꯆꯣꯡꯕ
ꯍꯪꯉꯣꯏ ꯉꯥꯛꯇꯅꯤ ꯍꯪꯉꯣꯏ ꯉꯥꯛꯇꯅꯤ ꯎꯝ ꯇꯃ ꯀꯅ ꯃꯤ ꯑꯅꯤ ꯂꯩꯃꯤꯟꯅꯩꯕ
ꯑꯣ ꯅꯕꯥꯅꯤ ꯂꯩꯃꯤꯟꯅꯔꯒ ꯑꯣ ꯃꯥꯅ ꯆꯥꯛ ꯆꯥꯒꯥꯡ ꯊꯤꯟꯕꯤꯔꯝꯃꯒ ꯂꯥꯛ ꯀ꯭ꯂꯥꯁ ꯆꯠꯄ ꯐꯩꯀꯣ ꯍꯣꯠꯅꯕ ꯌꯥꯝ ꯃꯨꯛꯀ ꯂꯩꯔꯗꯤ ꯌꯥꯝ ꯌꯥꯝꯅ ꯂꯦꯞꯇꯦꯅꯦ
ꯀꯟꯕꯅꯦ ꯃꯣꯏꯗꯤ ꯑꯦꯛꯖꯥꯝꯁꯨ ꯂꯩꯌꯦꯗꯣ ꯍꯣꯔꯦꯟ ꯍꯌꯦꯡ ꯍꯌꯦꯡ ꯐꯣꯔ ꯁꯦꯃꯤꯁꯇꯔ ꯑꯃ
ꯑꯣ ꯐꯣꯔꯠ ꯁꯦꯃꯤꯁꯇꯔ ꯀꯥꯕ꯭ꯔ
ꯀꯥꯔꯦ ꯍꯟꯗꯛ ꯏꯛꯖꯥꯝ ꯊꯥꯔꯤꯁꯤꯗꯤ ꯑꯩꯗꯤ ꯂꯣꯏꯔꯦ
ꯑꯣ ꯂꯣꯏꯔꯦ ꯑꯣ ꯄꯥ ꯂꯣꯏ ꯈꯪꯉꯦ ꯄꯥꯅꯤꯡꯉꯥꯏ ꯂꯩꯇ꯭ꯔꯦ
ꯂꯣꯏꯅ ꯈꯪꯉꯦ ꯊꯕꯛꯁꯨ ꯂꯩꯇꯕ ꯍꯨꯖꯤꯛꯇꯤ ꯂꯨꯗꯨꯗ ꯑꯣꯏꯅ ꯇꯥꯏꯅꯔꯦ ꯂꯨꯗꯨꯗ ꯑꯣꯏꯅ ꯇꯝꯃꯦ
ꯑꯣ ꯅꯪ ꯀꯩꯅꯣ ꯇꯧꯕꯩ ꯍꯦꯖ ꯑꯥ ꯍꯥꯏꯁ꯭ꯀꯨꯜ ꯀꯥꯕꯁꯤꯅ ꯅꯣꯏ ꯀꯩꯅꯣꯗ ꯀꯥꯕ ꯁꯤꯛ ꯁꯦꯀꯦꯟ ꯁꯦꯀꯦꯟꯗ꯭ꯔꯤꯁꯨ ꯑꯥꯗ ꯀꯥꯕ꯭ꯔꯣ ꯑꯥ ꯇꯝꯕ꯭ꯔꯣ
ꯎꯝꯍꯨꯝ ꯇꯃꯦꯡꯂꯣꯡꯗ
ꯑꯣ ꯑꯗꯨꯒ ꯑꯥ ꯀ ꯀꯩꯅꯣꯗꯨꯅ ꯒꯔ ꯒꯔ ꯒ꯭ꯔꯦꯖꯨꯋꯦꯁꯟꯁꯤꯅ ꯁꯤ ꯁꯤ ꯇꯝꯕ
ꯎꯝ ꯏꯝꯐꯥꯜꯗ ꯂꯥꯛꯑꯒ ꯐꯝꯃꯤꯌꯦ
ꯀꯩ ꯀꯣꯂꯦꯁ ꯇ
ꯃꯦꯇꯤꯜ ꯗꯥ
ꯎꯝ ꯅꯪꯗꯤ ꯂꯣꯏꯔꯕꯣ
ꯑꯩꯁꯨ ꯂꯣꯏ ꯂꯣꯏꯔꯦꯗ
ꯌꯥꯝ ꯀꯨꯏꯔꯕꯣꯍꯣ ꯍꯥꯏꯔꯤꯁꯦ
ꯑꯩꯁꯨ ꯂꯤꯕ꯭ꯔꯦꯜꯗ ꯀꯩꯅꯣ ꯇꯧꯕꯅꯤꯗ ꯂꯤꯕ꯭ꯔꯦꯜꯗ ꯇꯝꯕꯅꯦ ꯀꯣꯔꯦꯁꯄꯣꯟꯗꯦꯟꯒꯤ ꯑꯦꯠꯃꯤꯁꯟ ꯈꯛ ꯇꯧꯔꯒꯀꯣ
ꯀꯩ ꯀꯩ ꯆꯍꯤꯗ ꯂꯣꯏꯕ ꯅꯪꯅ ꯀꯨꯏꯔꯦ ꯈꯣꯏꯗꯒꯤꯗꯤ ꯈꯔ ꯍꯥꯟꯕ ꯃꯥꯜꯂꯦ ꯅꯪꯁꯦ
ꯍꯥꯟꯅꯤꯍꯦ ꯅꯣꯏꯗꯤ ꯖꯨꯅꯤꯌꯔ ꯑꯣꯏꯔꯝꯒꯅꯤꯍꯦ ꯑꯈꯣꯏꯗꯤ ꯇꯨ ꯊꯥꯎꯖꯟ ꯍꯣꯏ ꯗ ꯗꯥ ꯀꯧꯋꯣ ꯇꯨ ꯊꯥꯎꯖꯟ ꯇ꯭ꯋꯦꯟꯇꯤ ꯇꯨ ꯑꯗꯨꯋꯥꯢꯗꯔ ꯂꯣꯏꯔꯝꯃꯅꯤ
ꯑꯦ ꯇꯨ ꯊꯥꯎꯖꯟ ꯇ꯭ꯋꯦꯟꯇꯤ ꯇꯨꯗꯤ ꯑꯈꯣꯏ ꯀ꯭ꯂꯥꯁ ꯇ꯭ꯋꯦꯜꯞ ꯀꯥꯔꯝꯒꯅꯤꯌꯦ
ꯍꯣꯏ ꯑꯗꯨ ꯑꯣꯏꯔꯝꯒꯅꯤ ꯑꯩꯈꯣꯏ ꯀꯣꯚꯤꯠ ꯂꯣꯏ ꯂꯣꯏꯕ ꯇꯥꯏꯃꯤꯡꯗꯣ ꯑꯥ ꯑꯣꯟꯂꯥꯏꯟꯗ ꯊꯥꯕꯗꯣ ꯈꯪꯕ꯭ꯔꯥ ꯑꯣꯟꯂꯥꯏꯟꯗ ꯀꯣꯚꯤꯠꯅ ꯇꯨ ꯊꯥꯎꯖꯟ ꯀꯌꯥꯅꯣ ꯑꯣ ꯑꯣꯐꯂꯥꯏꯟ ꯊꯥꯕ ꯌꯥꯗꯕꯒꯤ ꯑꯣꯟꯂꯥꯏꯟꯗ ꯊꯥꯏꯌꯦꯕ ꯑ ꯑꯗꯨꯗꯩ ꯂꯣꯏꯕꯅꯦ ꯂꯣꯏꯔꯁꯨ ꯀꯩꯗꯧ ꯑ ꯃꯤꯡꯒ ꯈꯤꯇꯪ ꯇꯝꯕꯅꯤꯅꯀꯣ ꯌꯥꯗ꯭ꯔꯦꯅꯦ
ꯍꯧꯖꯤꯛ ꯃꯇꯝꯗꯗꯤ ꯑꯩꯈꯣꯏ ꯀ꯭ꯂꯥꯁ ꯇꯦꯟ ꯀꯥꯔꯤ
ꯀ꯭ꯂꯥꯁ ꯇꯦꯟ
ꯄ꯭ꯂꯥꯁꯇꯤꯡ ꯀꯥꯔ ꯀ꯭ꯂꯥꯁ ꯇꯦꯟ ꯑꯦꯛꯖꯝ ꯂꯣꯏꯕꯒꯦ ꯍꯦꯛ ꯀꯣꯚꯗ ꯍ ꯂꯒꯦ
ꯑꯣ ꯀꯣꯚꯤꯠ ꯀꯣꯚꯤꯠ ꯀꯚ